ꯍꯦꯜꯂꯣ ꯆꯥꯛ ꯑꯔꯦ ꯆꯥ ꯆꯥꯂꯣ ꯑꯦ ꯅꯠꯇꯦ
ꯍꯥꯍꯥ ꯆꯥꯕꯗ ꯉꯥꯏꯔꯦ ꯍꯥꯏꯕ
ꯑꯣ ꯅꯪ ꯕꯦꯛꯒ꯭ꯔꯥꯎꯟꯒꯤ ꯃꯈꯣꯟ ꯇꯥꯔꯝꯒꯅꯨꯀꯣ
ꯇꯥꯗꯦꯍꯦ ꯑ ꯑꯩꯒꯤ ꯄꯨꯛꯁꯦ ꯅꯨꯡꯉꯥꯏꯇꯦ
ꯗ꯭ꯔꯤ ꯏꯟꯁꯥꯡ ꯆꯥꯔꯦ ꯅꯣꯏꯗꯤ
ꯀꯣꯛ ꯀ ꯎꯁꯣꯏ ꯆꯥꯏ
ꯋꯥꯎ ꯑꯁ ꯃꯤꯗꯤ ꯅꯣꯏꯗꯤ ꯄꯩꯁꯥ ꯄꯥꯏꯕꯅꯤꯅꯀꯣ ꯇꯨꯕꯤꯅ ꯍꯥꯏꯕ꯭ꯔꯥ
ꯑꯧ ꯑꯩꯗꯣ ꯍꯥꯟꯅ ꯅꯍꯥꯟꯁꯨ ꯊꯣꯡꯉꯦ ꯕꯥ ꯆꯝꯃ ꯊꯣꯡꯕꯗꯣ ꯊꯥꯎ ꯀꯔꯦ ꯀꯔꯦ ꯌꯥꯝ ꯀꯅꯣ ꯍꯥꯞꯇꯕꯗꯣ ꯌꯥꯝ ꯍꯥꯎꯋꯦ ꯍꯥꯏꯌꯦ ꯃꯥ
ꯑꯩꯈꯣꯏ ꯑꯩꯈꯣꯏ ꯌꯨꯝꯗꯔꯥ ꯅꯍꯥꯟꯁꯦ ꯑꯩꯈꯣꯏ ꯑꯩꯈꯣꯏ ꯌꯨꯝꯗꯔꯥ ꯒ꯭ꯔꯦꯁꯒꯤ ꯌꯨꯝꯗꯔꯥ ꯆꯥꯛ ꯑꯍꯥꯎꯕ ꯊꯣꯡꯔꯒ ꯆꯥꯔꯁꯦ ꯑꯩꯈꯣꯏꯁꯨ ꯂꯥꯟ ꯊꯥ ꯑꯃꯥꯗ ꯁꯨꯇꯤ ꯂꯩꯅ ꯅꯨꯃꯤꯠ ꯃꯔꯤ
ꯍꯣꯏ ꯌꯥꯏꯑꯦ ꯑꯩꯅꯤꯡ ꯌꯥꯏꯌꯦ ꯑꯩꯗꯤ ꯒ꯭ꯔꯦꯁꯀꯤ ꯔꯣꯝꯗꯁꯨ ꯅꯨꯡꯉꯥꯏꯗꯣꯏ ꯃꯥꯜꯂꯦ
ꯍꯣꯏ ꯅꯨꯡꯉꯥꯏꯔꯅꯤ ꯐꯣꯇꯣ ꯀꯥꯞ ꯐꯝꯁꯨ ꯌꯥꯝ ꯂꯩꯥꯌꯦꯅ ꯑꯩꯈꯣꯏꯗꯤ ꯄꯤ ꯀꯣꯂꯦꯖ ꯌꯧꯗ꯭ꯔꯤꯉꯩꯗꯀꯣ
ꯍꯜꯂꯛꯄꯗ ꯍꯣ ꯍꯣ ꯍꯣꯡꯅ ꯆꯠꯄ ꯅꯨꯡꯉꯥꯏꯅꯤ ꯕꯖꯥꯔ ꯌꯧꯔꯗꯤ ꯑꯗꯨꯝ ꯕ ꯈꯣꯡꯅ
ꯑ ꯍꯣꯏ ꯍꯣꯏ ꯃꯥꯗ ꯕꯖꯥꯔ ꯌꯥꯎꯔꯒ ꯈꯣꯡ ꯑꯃꯨꯛ ꯀꯨꯝ ꯑꯗꯨꯝ ꯆꯥꯛ ꯆꯥꯠꯄ꯭ꯔꯥ ꯃꯥꯒꯤ ꯌꯨꯝ
ꯃꯥꯗꯤ ꯅꯠꯇꯦ ꯑꯣꯇꯣꯅ ꯑꯗꯨꯝ ꯆꯠꯄꯅꯦ
ꯑꯣ ꯍꯣꯏ ꯂꯥꯏꯟ ꯂꯥꯏꯕ꯭ꯔꯥ ꯃꯣꯏꯒꯤ ꯂꯩꯀꯥꯏꯗ
ꯇꯩꯍꯦ
ꯑꯣ
ꯑꯣꯕꯔꯕ꯭ꯔꯤꯖ ꯃꯈꯥ ꯂꯩꯌꯦ ꯑꯗꯨꯗꯤ
ꯑꯣ ꯂꯩꯀꯥꯏ ꯃꯤꯡꯗꯤ ꯀꯥꯏ ꯍꯥꯏꯕ꯭ꯔ ꯃꯣꯏꯒꯤ ꯀꯥꯎꯈ꯭ꯔꯦ
ꯑꯪꯗꯦ ꯑꯣꯜ ꯂꯝꯕꯨꯂꯦꯟ
ꯑꯣꯜ ꯂꯝꯕꯨꯂꯦꯟ꯫
ꯎꯝ ꯑꯈꯣꯏꯒꯤ ꯖꯤꯄꯤꯒꯤ ꯂꯩꯀꯥꯏꯗꯣ ꯑꯣꯜ ꯂꯝꯕꯨꯂꯦꯟꯅꯤꯗꯅ
ꯎꯝ ꯃꯥꯗꯣ ꯀꯥꯏ ꯆꯅꯤ ꯍꯥꯏꯕꯗꯣ
ꯑ
ꯃꯣꯏ ꯏꯃꯥꯟꯅꯕꯤꯒ ꯏꯟꯅꯅꯤ ꯍꯥꯏꯕꯗꯨ
ꯎꯝ
ꯀꯩꯔꯛ
ꯌꯥꯏ ꯀꯩ ꯍꯥꯏꯅꯣ?
ꯉꯁꯤ
ꯒ꯭ꯌꯥꯟ ꯇꯥꯗꯦ ꯎꯝ
ꯅꯪꯅ ꯅꯪꯒꯤ ꯑꯦꯛꯁ ꯈꯜꯂꯒ ꯆꯥꯔꯣ ꯅꯪꯅ ꯍꯥꯏꯗꯣ ꯔꯦꯁꯃꯣꯟꯗ
ꯎꯝ
ꯍꯥꯏꯔꯣ ꯍꯥꯏꯕ ꯇꯥꯎ-ꯗꯤꯡꯗꯣ꯫ ꯎꯝ-ꯎꯝ
ꯖꯥꯡ
ꯍꯥꯥ ꯇꯅꯤꯌꯥꯗꯣ
ꯑꯦ ꯊꯔꯣꯏ ꯁꯤꯔꯦ꯫
ꯂꯧꯔꯦ ꯊꯔꯣꯏ ꯑꯩ ꯑ ꯑꯩ ꯋꯥ ꯎꯝ ꯅꯥꯎꯕ ꯑꯃ ꯂꯥꯟ ꯇꯧꯔꯦ꯫
ꯀꯔꯤ
ꯎꯝ
ꯊꯔꯣꯏ ꯕꯣꯔꯥ꯫
ꯅꯠꯇꯦ ꯖꯤꯟꯖ꯭ꯔꯗꯣ ꯖꯤꯟꯖ꯭ꯔꯗꯨ ꯅꯪ ꯈꯪꯕ꯭ꯔꯥ ꯑꯣ ꯁꯤ ꯏꯪ꯫ ꯎꯝ ꯑꯥꯏ ꯅꯨꯄꯥ ꯑꯃꯥꯅꯀꯣ ꯃꯥꯗꯤ ꯑꯩꯅ ꯈꯪꯗ꯭ꯔꯗꯤ ꯑꯗꯨꯝ ꯑꯦꯛꯁꯄ꯭ꯂꯦꯟ ꯇꯧꯕꯅꯤ꯫
ꯎꯝ ꯑꯩꯈꯣꯏ ꯑꯣꯐꯤꯁ ꯇꯁꯤꯡꯒꯤꯗꯤ ꯖꯤꯟꯖꯔ ꯇꯤ ꯅꯨꯡꯇꯤꯒꯤ ꯁꯦꯝꯃꯦ꯫
ꯎꯝ ꯅꯨꯡꯇꯤꯒꯤ꯫
ꯎꯝ
ꯅꯣꯏꯒꯤꯔꯥ ꯁ꯭ꯇꯥꯞꯁꯤꯡꯒꯤꯔꯥ?
ꯎꯝꯍꯨꯡ
ꯀꯁꯇꯃꯔꯒꯤ꯫
ꯁ꯭ꯇꯥꯞꯁꯨ ꯊꯛꯄ ꯌꯥꯏ꯫
ꯎꯝ ꯑꯦ ꯆꯥꯁꯨ ꯌꯣꯟꯅꯤ-ꯌꯣꯟꯅꯤ ꯍꯥꯏꯕ꯭ꯔꯣ ꯅꯣꯏꯁꯦ꯫
ꯅꯠꯇꯦꯗ ꯑꯗꯨꯝ ꯃꯤ ꯂꯥꯛꯄꯗ ꯁ꯭ꯔꯞ ꯇꯧꯕꯗꯣ꯫
ꯐ꯭ꯔꯤꯗ꯫
ꯍꯣꯏ ꯖꯤꯟꯖꯔ ꯇꯤ꯫
ꯑꯣ
ꯍꯟꯗꯛꯇꯤ ꯁꯝꯃꯔ ꯂꯥꯛꯄꯅꯤꯅ ꯖꯟꯖꯔ ꯇꯤꯗꯣ ꯌꯥꯝ ꯄꯤꯗ꯭ꯔꯦ ꯀꯣꯜ ꯇꯤ ꯖꯨꯁꯀꯨꯝꯕ ꯁꯦꯝꯃꯒ ꯑꯥꯏꯁ ꯍꯥꯞꯄꯒ ꯀꯣ
ꯍ ꯑꯁ ꯅꯪ ꯍꯌꯦꯡ ꯑꯅꯥꯥꯎꯕ ꯊꯕꯛ ꯆꯠꯀꯅꯤ ꯍꯥꯏꯕꯗꯣ ꯥꯏꯒꯗ꯭ꯔ ꯇꯜꯂꯦ ꯅꯪ ꯃꯦꯟ ꯃꯗꯤ ꯁꯨꯔꯦꯀꯣ ꯊꯕꯥꯛ ꯆꯠꯇꯕ ꯎ
ꯕꯣꯔꯤꯡꯗꯤ ꯆꯨꯋꯦ ꯌꯨꯝꯗ ꯂꯩꯕꯁꯦ
ꯍꯣꯏ ꯍꯣꯏ ꯅ ꯊꯥꯟꯗ ꯂꯥꯏꯕꯅꯤꯅꯀꯣ ꯑꯩꯁꯨ ꯑꯩꯁꯨ ꯑꯩꯒꯤ ꯀꯥꯖꯤꯟꯗꯣ ꯈꯣꯟꯗꯣ ꯂꯩꯇ꯭ꯔꯗꯤ ꯑ ꯌꯥꯝ ꯕꯣꯔꯤꯡ ꯑꯣꯏꯌꯦꯕ ꯄ꯭ꯔꯦꯛꯇꯤꯁ ꯇꯧꯔꯗꯤ ꯈꯪꯗꯦ
ꯌꯨꯝꯗ ꯂꯩꯔꯗꯤ ꯍꯤꯞꯄ ꯅꯠꯇ꯭ꯔꯗꯤ ꯑꯄꯥꯥꯏꯂ ꯍꯥꯏꯇꯔ ꯐꯝꯃꯗꯤ ꯂꯩꯔꯣꯏꯌꯦꯕ ꯍꯤꯞꯄ ꯍꯤꯞꯄ ꯂꯩꯗꯣꯏꯅꯦꯕ ꯐꯃꯨꯡꯗ
ꯍꯣꯏ ꯍꯣꯏ ꯌꯦꯦꯞꯄꯗꯣ ꯎꯝ ꯀꯣꯛ ꯉꯥꯎꯋꯦ ꯑ ꯑꯗꯨꯗꯣ ꯎꯝ ꯑ ꯍꯗ ꯍꯦ ꯇꯥꯔꯔꯗꯤꯀꯣ ꯑ ꯑꯗꯨ ꯎꯝ ꯑꯗꯨ ꯑꯗꯨ ꯑꯗꯨ ꯅꯠꯇ꯭ꯔꯁꯨ ꯊꯣꯛꯑꯦ ꯎꯝ ꯅꯨꯡꯊꯤꯟꯗ ꯑꯃꯨꯛ ꯋꯥꯋꯥꯛꯀꯤꯡ ꯆꯠꯇ꯭ꯔꯗꯤꯀꯣ ꯑꯩꯈꯣꯏꯒꯤ ꯀꯣꯛꯗ ꯎꯝ ꯀꯣꯛ ꯆꯤ ꯑꯦ ꯦ ꯋꯥꯔꯒ ꯅꯨꯡꯊꯤꯟꯗ ꯋꯥꯀꯤꯡ ꯆꯠꯂꯒ ꯋꯥꯔꯒ ꯇꯨꯝꯕꯗ ꯅꯨꯡꯉꯥꯏꯌꯦ
ꯑꯥꯎ
ꯑꯁ ꯑꯩ ꯅꯤꯡꯊꯤꯗ ꯎꯀꯤꯡ ꯆꯠꯄꯗꯣ ꯆꯠꯄꯒꯤꯗꯣ ꯑꯩ ꯍꯣꯡ ꯂꯣꯏꯔꯦ ꯌꯥꯝ ꯅꯥꯔꯦ
ꯇꯨꯝꯕ ꯅꯨꯡꯉꯥꯏꯔꯅꯤ ꯑꯗꯨꯗꯤ
ꯎꯝ ꯑꯩꯗꯣ ꯑꯩꯒꯤ ꯍꯛꯆꯥꯡ ꯐꯅꯤꯉꯥꯏꯒꯤ ꯆꯠꯄꯅꯦꯗ ꯎꯝ ꯀꯥꯔꯂꯥ ꯉꯁꯤ ꯀꯨꯟꯗ ꯇꯥꯎꯔꯦ ꯑ ꯋꯥꯅꯥ
ꯎꯝ ꯈ꯭ꯋꯥꯡ ꯅꯥꯌꯦ ꯑꯩꯗꯤ ꯍꯟꯗꯛ
ꯎꯝ
ꯄꯤꯕꯤ ꯑꯁꯨ ꯂꯇ꯭ꯔꯤ
ꯑꯁꯤꯒꯤ ꯊꯥꯔ ꯁꯤꯒꯤ ꯊꯥꯗꯤ ꯃꯁꯤꯅ ꯍꯥꯎꯅꯤꯅ ꯑꯖꯃꯥꯟꯒꯤ ꯆꯥꯇ꯭ꯔꯤ
ꯎꯝ ꯗꯦꯠ ꯊꯥꯔꯇꯤ ꯑꯗꯨꯋꯥꯏꯗ ꯆꯠꯄꯅꯦꯕ ꯆꯀꯔꯤꯁ
ꯂꯣꯏꯔꯦ ꯍꯧꯖꯤꯛꯀꯥꯟꯁꯦ ꯑꯩꯁꯦ ꯑꯃꯨꯔꯣꯛ ꯆꯥꯃꯥꯥꯟꯕꯒꯤꯀꯣ
ꯑꯥ
ꯍꯥꯏꯥꯏꯕꯗꯣ ꯅꯨꯃꯤꯠꯇ ꯑꯅꯤ ꯑꯍꯨꯝꯅꯦꯕ ꯂꯣꯏꯔꯦ ꯌꯥꯔꯦ ꯑꯩꯁꯦ ꯍꯧꯖꯤꯛꯁꯨ ꯑꯩ ꯇꯧꯅꯤꯡꯕ ꯍꯥꯎꯔꯦ ꯑꯗꯨꯗ ꯑꯗꯨꯣ ꯍꯥꯎꯔꯤꯗꯤ ꯇꯨꯝꯕ ꯌꯥꯔꯦ
ꯑꯁꯤꯅꯤ
ꯏ ꯗꯥꯛꯁꯨ ꯆꯞꯔꯦ ꯈꯥꯟꯕꯔꯥ
ꯎꯝ ꯌꯥꯗꯕꯗꯨꯣ ꯄꯨꯈꯗꯤ ꯅꯨꯡꯉꯥꯏꯇꯦꯕ ꯆꯠꯄꯗꯤ ꯅꯅꯨꯡꯥꯏꯇꯕ ꯄꯨꯒ ꯇ ꯅ ꯑꯔꯒ ꯑꯗꯨꯝ ꯅꯥꯔꯤ ꯅꯥꯔꯤ ꯇꯧꯔꯒ ꯊꯤ ꯐꯩꯅꯤꯡꯕꯒꯨꯝ ꯆꯪꯉꯗꯤ ꯐꯩꯅꯤꯡꯗꯅꯕ
ꯑꯃꯨꯛ ꯊꯣꯛꯑꯅꯤ ꯑꯃꯨꯛ ꯆꯪ ꯌꯦꯡꯉꯅꯤ ꯉꯁꯤꯕꯨꯗꯤ ꯈꯔ ꯐꯔꯦ
ꯎꯝ ꯑꯗꯨꯇꯣ
ꯎꯝ
ꯑꯣ ꯏꯁꯤꯡ ꯁꯥꯕꯗꯣ
ꯑꯣ ꯏꯁꯤꯡ ꯁꯥꯕꯗꯤ ꯊꯛꯇ꯭ꯔꯦ ꯑꯩꯗꯤ ꯎꯝ ꯁꯤ ꯂꯥꯎꯗ ꯑ
ꯇꯥꯕ꯭ꯔꯥ ꯑꯩꯅ ꯍꯥꯏꯔꯤꯁꯦ
ꯎꯝ
ꯑꯗꯨꯕꯨꯗꯤ ꯁꯣꯜꯐ ꯇꯧꯔꯣꯏ ꯇꯥꯞꯗꯁꯨ ꯀꯣ ꯇꯥꯕꯗ ꯏꯁꯤꯡ ꯁꯥꯕ ꯊꯥꯝꯔꯨꯔꯒ ꯑꯗꯨꯝ ꯐꯝꯁꯨ ꯐꯝꯃꯣ
ꯑ
ꯇꯥꯕ꯭ꯔꯥ
ꯇꯥꯏ ꯎꯝ ꯈꯨꯅꯥ
ꯗꯣ ꯀꯣ ꯇꯎ ꯀꯣ ꯇꯥꯞ ꯇꯥ
ꯐꯝꯗꯣꯏꯕ ꯇꯥꯅꯦ ꯑꯣ
ꯑꯦ ꯇꯟꯅ ꯀꯂꯥꯏꯔꯅꯤ ꯁꯨꯃꯥꯏꯅ ꯂꯥꯏꯔ ꯗꯤ ꯅꯪꯒꯤ ꯍꯛꯆꯥꯡꯁꯨ ꯅꯨꯡꯉꯥꯏꯔꯣꯏꯌꯦ ꯁꯤ ꯐꯥꯏꯗꯕꯁꯦ ꯑꯩꯈꯣꯏꯒꯤ ꯃꯥꯏꯗ ꯔꯤꯖꯥꯜ ꯊꯣꯛꯑꯦꯕ
ꯍꯥꯏꯥꯏꯌꯦ ꯐꯥꯏ ꯆꯥꯃꯟꯕꯒꯤꯅꯦ ꯑꯩ ꯑꯩꯗꯣ ꯑꯩꯗꯤ ꯄꯦꯔꯦ ꯂꯥꯛꯇꯕꯒꯤꯅ ꯃꯊꯥ ꯁꯥꯔꯦ ꯑꯇꯣꯞꯄꯗꯤ ꯌꯥꯏ
ꯎ ꯀꯪꯗ ꯅꯪꯒꯤ ꯍꯦꯝꯒ ꯐꯥꯗ ꯐꯩꯌꯦ ꯌꯥꯝ ꯑꯗꯨꯗꯣ ꯊꯥꯛꯄ꯭ꯔꯥꯅ ꯍꯤꯗꯥꯛꯄꯣ
ꯍꯟꯗꯛꯇꯤ ꯊꯥꯗ꯭ꯔꯦ ꯅꯍꯥꯟ ꯊꯛꯇ꯭ꯔꯦ ꯅꯍꯥꯟꯒꯤ ꯈꯤꯇꯪ ꯂꯩꯔꯕ ꯑꯗꯣ
ꯍ
ꯇꯪꯒꯤ ꯇꯪ ꯊꯥꯏ ꯑꯦ
ꯑꯣ ꯗ ꯑꯁ ꯑꯩꯗꯤ ꯊ ꯍꯥꯏꯅꯤ ꯑꯣ ꯑꯩꯗꯤ ꯂꯣꯏꯔꯦ
ꯎꯝ
ꯃꯨꯛ ꯊꯥꯏꯁꯦ ꯑꯩ ꯊꯥꯡꯖꯤꯡ ꯊꯥꯡꯖꯤꯡꯗꯤ ꯆ ꯃꯤꯗꯣ
ꯎꯝ
ꯃꯣꯔꯣꯛ ꯊꯝꯕꯗꯨꯣ ꯌꯥꯝꯕꯒꯦ ꯑ ꯁꯃꯝꯅ ꯐꯃꯦꯟꯕꯅ
ꯑꯗꯨꯒꯤꯅꯦ ꯑꯩꯁꯨ ꯊꯥꯡꯖꯤꯡꯒꯤꯅꯦ ꯈꯪꯉꯦ
ꯎꯝ ꯅꯁꯨ ꯁꯕ ꯁꯕ ꯌꯥꯁꯨ
ꯎꯝ
ꯗꯦꯕꯤꯠꯇꯒꯤ ꯍꯦꯟꯅ ꯆꯥꯏ ꯑꯩꯗꯤ
ꯗꯕꯦ ꯆꯨ ꯍꯥꯏ ꯅꯪ
ꯍ
ꯍꯦꯟꯖꯥꯡ ꯍꯦꯟꯖꯥꯡ ꯁꯥꯏ ꯍꯥꯏꯗꯨꯁꯨ ꯆꯠꯅꯤ ꯆꯥꯗ꯭ꯔꯗꯤꯅ ꯉꯝꯗꯦ ꯍꯥꯏꯌꯦ
ꯍꯣꯏꯅꯦ ꯐꯣꯟ ꯌꯦꯀꯣ ꯃꯣꯔ ꯌꯥꯝꯝ ꯆꯥ ꯑꯗꯨ ꯃꯥ
ꯑ
ꯃꯥꯗꯤ ꯎꯝ ꯆꯥꯛ ꯊꯣꯡꯉꯗꯤ ꯆꯠꯅꯤꯒꯨꯝꯕ ꯁꯦꯝꯕ꯭ꯔꯥ ꯑꯩꯅ ꯊꯣꯛꯑꯁꯤꯗꯤ ꯁꯨ ꯁꯔꯅꯤꯠꯅꯤꯁꯨꯕꯤ ꯌꯥꯝꯝ ꯁ ꯅꯤ
ꯑꯂꯑ
ꯉꯁꯤ ꯉꯁꯤ ꯆꯔꯆ ꯆꯠ ꯄꯗꯤ ꯌꯥꯝ ꯅꯨꯡꯉꯥꯏꯔꯦ ꯃꯄꯨꯡ ꯐꯥꯔꯦ ꯋꯥꯔꯤꯁꯨ ꯅꯨꯡꯉꯥꯏꯔꯦ
ꯑ
ꯊꯦꯡꯅꯕꯁꯨ ꯃꯌꯥꯝ ꯊꯦꯡꯅꯔꯦ ꯅꯠꯇ꯭ꯔꯥ
ꯑꯣꯏꯅꯦ ꯍꯣꯏ ꯇꯤꯅꯥꯕꯗꯣ ꯌꯥꯝ ꯅꯨꯡꯉꯅꯤꯀꯣ
ꯎ
ꯀꯨꯏꯔꯦꯅ ꯊꯅꯕꯁꯦ
ꯗꯦꯚꯤꯠꯁꯨꯂꯥꯛ ꯑꯦ
ꯎꯝ
ꯁꯤꯒꯤ ꯆꯍꯤꯁꯦꯃ ꯉꯁꯤꯅ ꯑꯍꯥꯟꯕꯅꯤ
ꯑꯣ
ꯎꯝ
ꯈꯣꯏ ꯂꯣꯏꯅ ꯃꯥ ꯊꯤꯡꯅꯕꯁꯦ
ꯗꯦꯕꯤꯠ ꯆꯠꯄ ꯑꯁꯤꯗ
ꯑꯣ ꯑꯗꯨꯕꯤ ꯇ ꯍꯥꯏ
ꯎꯝ
ꯔꯣꯔꯦ
ꯑꯩꯗꯣ ꯉꯁꯥꯏ ꯕꯖꯥꯔ ꯊꯣꯛꯄꯗꯣ ꯇꯦꯕꯜ ꯇꯦꯕꯜ ꯀ꯭ꯂꯣꯠꯇꯣ ꯂꯥꯎꯒꯦ ꯇꯧꯕꯅꯦꯕ
ꯑꯣ
ꯍꯥꯎ ꯇꯦ ꯑꯩꯒꯤꯆ ꯑꯠꯇꯣ ꯌꯥꯝ ꯊꯤꯔꯦ ꯃꯈꯥꯗ ꯄꯣꯠ ꯊꯝꯖꯤꯟꯕꯒꯤ
ꯎꯝ ꯑꯁ ꯑꯁꯨ ꯎꯝ ꯀꯩꯅꯣꯒꯤ ꯀꯣꯕꯔ ꯇꯥꯎꯟ